ꯑꯧ ꯇꯥ ꯑ ꯇꯥꯕ꯭ꯔ
ꯇꯥꯕ꯭ꯔꯣ
ꯑꯧ ꯇꯥꯏꯌꯦ
ꯃꯈꯣꯟ ꯇꯥꯗꯦꯅꯦ
ꯑꯣꯠ ꯍꯜꯂꯣ
ꯍꯜꯂꫭ
ꯇꯥꯗꯦ
ꯍꯜꯂꯣ
ꯍꯜꯂꯣ
ꯇꯥꯕ꯭ꯔꯣ
ꯍꯜꯂꯣ
ꯎꯝ ꯍꯜꯂꯣ
ꯇꯥꯕ꯭ꯔꯣ ꯍꯜꯂꯣ ꯑꯂ ꯃꯈꯣꯟ ꯇꯥꯗ‌ꯦ ꯃꯈꫭꯟ ꯇꯥꯗꯔꯦ ꯍꯜꯂꯣ ꯎ ꯇꯥꯔꯦ